ꯊꯇꯄ
ꯄꯩꯤꯁ
ꯣꯦꯟꯕꯎ ꯣꯗꯤꯗ ꯣꯗꯤꯕꯨ
ꯕꯧ ꯌꯦꯡꯗ꯭ꯔꯦ ꯋꯥꯕ ꯌꯦꯡꯉꯁꯤ ꯑꯗꯨꯝ ꯕꯣ ꯌꯦꯡꯕ ꯉꯝꯗ꯭ꯔꯦ ꯍꯛꯆꯥꯡ ꯂꯣꯏ ꯅꯥꯏ ꯎꯝ ꯆꯥꯔꯒ ꯑꯦꯔꯨꯕ ꯂ꯭ꯔ
ꯅꯃꯥꯟꯅꯕꯤꯗꯨ ꯁꯦ ꯏꯁ ꯊꯔꯁꯦ ꯨꯨꯝꯇꯅꯦ
ꯑꯣ ꯕꯣꯜ ꯕꯣꯜ ꯌꯦꯡꯕ ꯑꯣꯏꯔꯝꯅꯦ
ꯎꯝ
ꯍꯣꯏ ꯆꯥꯛ ꯆꯥꯃꯤꯟꯅꯕꯅꯦ ꯉꯁꯥꯏꯗ ꯃꯈꯣꯏꯗ
ꯎꯝ
ꯆꯥꯛ ꯆꯥꯕ ꯂꯣꯏꯔꯒ ꯑꯩꯈꯣꯏꯗ ꯑꯩꯈꯣꯏꯗ ꯕꯣꯒꯦꯝꯕꯣꯠ ꯎꯝ ꯏꯔꯨꯕ ꯂꯣꯏꯔꯒ ꯆꯥꯛ ꯆꯥꯕ ꯂꯣꯏꯔꯦ ꯔꯣꯕ ꯂ ꯑꯣꯏꯔꯒ ꯐꯝꯃꯗ ꯇꯨ ꯑꯩ ꯍꯤꯞꯂꯒ ꯂꯩꯔꯕꯅꯦ ꯕꯣꯜ ꯌꯦꯕ ꯉꯝꯗ꯭ꯔꯒ ꯁꯤꯗꯤ ꯋꯥꯕꯒꯤ
ꯅꯣꯏ ꯂꯣꯟꯗ ꯇꯦꯛꯁ ꯇꯧꯔꯛꯏꯅꯦ ꯑꯩꯅ ꯅꯣꯏ ꯂꯣꯟꯗ ꯗꯥꯏꯂꯣꯛ ꯑꯃ ꯑꯅꯦ ꯀꯥꯕ꯭ꯔꯒ
ꯑꯣ ꯏ ꯃꯅꯕꯤꯗꯥ
ꯕꯥꯞ ꯇꯥꯗꯔꯃꯟ ꯍꯥꯏꯖꯤꯀ ꯍꯥꯏ
ꯍꯣꯏ ꯃꯥ ꯃꯥꯦ ꯃꯥꯒꯤꯦ ꯔꯣꯣꯏꯗ ꯑꯇ ꯦꯡꯂꯣꯒꯦ ꯑꯦꯁ ꯇꯃꯦꯩꯂꯣꯟꯒꯤ ꯑꯣꯏꯕꯒꯤ ꯃꯣꯏꯒꯤ ꯑꯦꯛꯁꯟꯗꯣ ꯑꯩꯈꯣꯏꯗꯒꯤ ꯍꯦꯟꯅ ꯇꯣꯉꯥꯏꯕꯅꯦ ꯍꯣꯏ ꯑꯩꯈꯣꯏ ꯔꯣꯡꯃꯩ ꯒ꯭ꯔꯥꯃꯔꯒꯤ ꯀ꯭ꯔꯤꯔꯥꯗꯣ ꯃꯣꯏꯗꯣ ꯂꯥꯟꯕꯅꯦ
ꯕꯤꯖꯤ ꯗꯤꯖꯤꯗꯨ
ꯍꯥꯥ
ꯗꯤꯖꯤ ꯅꯠꯇ꯭ꯔꯥ ꯗꯤꯖꯤ ꯕ꯭ꯔꯥꯗꯔ ꯗꯤꯖꯤꯗꯣ
ꯑꯣ ꯅꯠꯇꯃꯅꯕꯤ ꯔꯥꯅꯦ
ꯑꯣ
ꯗꯤꯖꯤ ꯑꯩꯈꯣꯏ ꯔꯣꯡꯃꯩꯒꯤꯁꯦ ꯂꯣꯏꯅ ꯑꯦꯛꯁꯟꯗ ꯂꯣꯏꯅ ꯇꯣꯉꯥꯟ ꯇꯣꯉꯥꯟ ꯂꯩ
ꯍꯝ
ꯁꯤ ꯑꯩꯈꯣꯏ ꯀꯔꯤꯁꯔꯑ ꯅꯅꯦ ꯔꯣꯝꯗꯅ ꯑꯦꯛꯁꯟ ꯈꯔ ꯔꯣꯡꯃꯩ ꯂꯤꯇꯔꯦꯆꯔꯒꯤ ꯒ꯭ꯔꯥꯃꯔꯒꯤ ꯐꯖꯅ ꯉꯥꯡꯒꯅꯤꯀꯣ ꯑꯗꯨꯒꯒ ꯑ ꯃ ꯂꯣꯡ ꯁꯥꯥꯏ ꯈꯦꯛꯇꯅ ꯒ꯭ꯔꯃꯔ ꯒ꯭ꯔꯃꯔ ꯂꯥꯟꯕ ꯃꯣꯏꯅ ꯋꯥ ꯉꯥꯡꯕꯗꯣ ꯑꯣ ꯑꯣꯒꯤ ꯁꯥꯎꯅ ꯉꯥꯝꯕ ꯑꯗꯨꯒ ꯑꯁꯤ ꯏꯝꯐꯥꯜ ꯕꯦꯂꯤꯗ ꯂꯩꯕꯁꯤꯡ ꯑꯒ꯭ꯔꯤ ꯍꯥꯏꯖꯔꯥ ꯂꯣꯏ ꯇꯣꯡꯉꯥꯏ ꯕꯅꯤ ꯑꯦꯗ
ꯊ ꯀꯃ ꯑꯩꯈꯣꯏ ꯇꯥꯡꯈꯨ ꯃꯔꯣꯟ ꯉꯥꯡꯁꯨ ꯂꯣꯏ ꯇꯣꯉꯥꯏꯃꯤꯅꯦ ꯂꯣꯏꯅ
ꯑꯣ ꯅꯣꯏ ꯇꯥꯡꯈꯨꯜꯕ꯭ꯔꯥꯗꯁꯨ ꯋꯥ ꯭ꯔꯥꯏꯁꯤꯔꯥ ꯑꯇꯣꯞ ꯑꯇꯣꯞꯄ ꯑꯃ ꯂꯩꯕ ꯃꯥꯜꯂꯦꯀꯣ ꯈꯨꯟ ꯈꯨꯟꯒꯤ
ꯑ ꯈꯨꯟ ꯈꯨꯨꯝꯒꯤ ꯂꯩꯕ
ꯑꯗꯨꯅꯤ ꯁꯤ ꯇꯥꯡꯈꯨꯜꯂꯣꯟꯣꯟꯗ ꯀꯃꯟ ꯀꯃꯟ ꯂꯦꯡꯒ꯭ꯋꯦꯖ ꯑꯃꯁꯨ ꯂꯩꯕ ꯃꯥꯜꯂꯦꯀꯣ
ꯇꯥꯡꯈꯨꯜꯅꯤ ꯀꯃꯟ ꯏꯡꯒꯦꯁꯇ ꯇꯥꯡꯈꯨꯜ ꯑꯣꯏꯕ
ꯑꯣ ꯑꯗꯨꯅꯦ ꯍꯥꯏꯕꯗ ꯅꯅꯤꯕꯣ ꯌꯦꯟ꯭ꯔꯣ
ꯉꯒꯤꯗꯤ ꯅꯨꯡꯉꯥꯏꯕ ꯂꯩꯇꯦ
ꯄꯨꯡꯔꯥ ꯑꯅꯤ ꯃꯈꯥꯏꯗꯔ ꯑꯍꯨꯝ ꯃꯈꯥꯏꯘꯔꯥ ꯑꯗꯨ ꯌꯦꯡꯕ ꯅꯨꯡꯉꯥꯏꯒꯅꯦ
ꯆꯤꯡꯕ ꯉꯝꯃꯣꯏ ꯑꯗꯨꯗꯤ ꯋꯥꯔꯅꯤ
ꯍꯣꯏ ꯋꯥꯅꯤ ꯑꯩꯁꯨ ꯌꯦꯡꯉꯣꯏ ꯀꯔꯤꯔꯥ ꯍꯧꯖꯤꯛ
ꯄꯣꯔꯇꯨꯒꯣ ꯍꯧꯖꯤꯛꯀꯤ ꯄꯣꯣꯔꯇꯨꯒꯜꯥꯏꯅꯤꯗꯤ ꯄꯣꯣꯔꯇꯨꯒꯜ
ꯅꯝꯄꯨꯔ
ꯔꯣꯅꯥꯜꯗꯣ
ꯏꯗꯨꯗꯤ ꯏꯃꯥꯟꯕꯤꯒꯟꯕꯥꯅꯤ ꯋꯥꯔꯤꯔꯤ ꯁꯥꯟꯅꯕꯗ ꯁꯤꯒꯤ ꯃꯇꯥꯡꯗ ꯐꯖꯅ ꯋꯥꯔꯤ ꯁꯥꯟꯅꯕ ꯌꯥꯔꯦꯅ
ꯏꯃꯥꯟꯅꯕꯤꯗꯣ ꯑꯩ ꯈꯔ ꯗꯤꯕꯦꯠ ꯇꯧꯕ ꯇꯥꯔꯦ
ꯍꯣꯏ ꯇꯥꯛꯑꯣꯣ ꯃꯥꯝꯃꯤ ꯁꯤꯅꯦ ꯑꯩꯗꯤ ꯍꯣꯏ ꯑꯩꯗꯤ ꯃꯥꯅ ꯑꯗꯨꯒꯤ ꯅꯤꯃꯥꯔ ꯐꯦꯟ ꯑꯣꯏꯕꯒꯤ ꯄꯤꯁꯇ ꯂꯩꯔꯤꯕꯅꯦ ꯅꯠꯇ꯭ꯔꯗꯤ
ꯎꯝ
ꯃꯣꯏꯅ ꯀ꯭ꯔꯤꯌꯥꯁꯤꯔꯐꯦꯟꯁꯤꯡꯅ ꯑꯥꯔꯒꯌꯨꯃꯦꯟ ꯇꯧꯕꯗ ꯑꯩꯁꯨ ꯌꯥꯎꯔꯝꯗꯣꯏꯅꯤ
ꯅꯦꯚꯔ ꯐꯦꯟ ꯑꯣꯏꯕꯒꯤ ꯇꯨꯃꯤꯟꯅꯒꯦ ꯇꯅ ꯄꯤꯁꯇ ꯂꯩꯔꯕꯅꯦ ꯎ
ꯆꯥꯏꯅꯤꯁ ꯗ꯭ꯔꯃꯥ ꯀꯣꯔꯤꯌꯥꯟ ꯗ꯭ꯔꯃꯥ ꯔꯤꯜꯁ ꯀꯨꯝꯕ ꯌꯦꯡꯗ꯭ꯔꯣ ꯍꯧꯖꯤꯛ ꯌꯦꯡꯉꯨꯔꯣꯏꯗ꯭ꯔꯣ
ꯌꯦꯡꯅꯤꯡꯕ ꯐꯥꯎꯗ꯭ꯔꯦꯗ ꯋꯥꯕꯒꯤꯦꯀꯣ ꯑꯗꯨꯒꯤ ꯇꯥꯛꯁꯨ ꯂꯣꯏꯁꯤꯟꯅꯤꯡꯕ ꯑꯗꯨ
ꯀ ꯁꯤꯕ
ꯌꯦꯟꯁꯥꯡ ꯆꯥꯏ ꯍꯥꯏꯕ ꯅꯪꯗꯣ ꯀꯥꯎꯈ꯭ꯔꯦ ꯑꯩ
ꯌꯦꯟꯁꯒꯔ ꯃꯁꯔꯨꯝ
ꯑꯣ ꯑꯣ ꯑꯗꯨ ꯊꯣꯡꯃꯤꯟꯅꯕ ꯊꯣꯡꯃꯤꯟꯅꯔꯒ ꯆꯥꯕ ꯌꯥꯕ꯭ꯔꯥ
ꯌꯥ ꯍꯅꯤ
ꯉꯥꯏꯈꯣꯅꯦ ꯑꯥ ꯁꯤꯂꯣꯡꯗꯣ ꯑꯗꯨꯒꯨꯝꯕ ꯃꯁꯔꯨꯝ ꯐꯪꯕꯗ
ꯐꯪꯉꯦꯅ ꯑꯩꯈꯣꯏ ꯑꯩꯈꯣꯏ ꯊꯤꯕ ꯆꯠꯂꯦ ꯑꯥꯎꯠꯁꯀꯔꯠ ꯃꯐꯝꯗ ꯀꯣ
ꯑꯣ
ꯆꯤꯡ ꯄꯨꯝꯕꯗ ꯒꯥꯔꯤ ꯊꯧꯔꯒ ꯊꯤꯕ ꯆꯠꯂꯦꯗ ꯌꯥꯝ ꯐꯪꯉꯦꯗ
ꯑ ꯂꯩꯀꯗꯕ ꯃꯥꯥꯟꯗ
ꯂꯩꯕꯅꯤ ꯂꯩꯕꯅꯦ ꯑꯥꯎꯠ ꯏꯁꯀꯣꯔ ꯌꯥꯝ ꯌꯥꯝꯃꯦ ꯆꯤꯡ ꯃꯣꯏꯗꯀꯣ
ꯎꯝ
ꯅꯣꯡ ꯇꯥꯔꯒ ꯂꯦꯞꯈꯤꯕ ꯃꯇꯝꯗꯣ ꯑꯗꯨꯂꯣꯏꯑꯕ ꯌꯥꯏ
ꯎꯍꯣ ꯑꯣ ꯌꯥꯝ ꯐꯪꯕ꯭ꯔꯥ
ꯌꯥꯝ ꯐꯪꯉꯤ
ꯎ ꯑ ꯪꯒꯜꯗ ꯆꯂꯒ ꯏꯟꯁꯥꯟ ꯍꯦ ꯑꯗꯨꯒꯨꯝꯕ ꯍꯦꯛꯄ ꯆꯠꯄꯗꯣ ꯌꯥꯝ ꯏꯟꯇꯔꯦꯁ ꯂꯩ ꯑꯩꯁꯨ ꯉ ꯐꯥꯕꯁꯨ ꯏꯟꯇꯔꯦꯁ ꯂꯩꯌꯦ
ꯃꯥ ꯐꯥꯕꯗꯦ ꯏꯟꯇꯔꯦꯁ ꯂꯩꯇꯦꯗꯤ
ꯑ ꯅꯨꯄꯥ ꯃꯥꯟꯗ꯭ꯔꯦ
ꯑꯁ ꯉꯥ ꯐꯥꯕꯗꯤ ꯏꯟꯇꯔꯦꯁ ꯂꯩꯇꯦ ꯑꯗꯨꯕꯨ ꯑꯩ ꯌꯦꯟꯖꯥꯡ ꯅꯥꯄꯤ ꯊꯤꯕꯁꯨ ꯏꯟꯇꯔꯦꯁ ꯂꯩꯇꯦꯗ
ꯍ ꯑꯩꯗꯤ ꯌꯥꯝ ꯏꯇ꯭ꯔꯦ ꯁꯤꯂꯥꯏ ꯖꯪꯒꯜꯗ ꯆꯠꯄꯒꯨꯝꯕꯗ
ꯑꯗꯨꯒꯨꯝꯕꯗ ꯏꯟꯇꯔꯦꯁ ꯅꯇꯦꯗꯤ
ꯆꯤꯡꯗ ꯆꯠꯂꯒ ꯎꯁꯣꯏꯊꯤꯕ ꯆꯠꯄꯒꯨꯝꯕꯗꯣ ꯌꯥꯝ ꯏꯟꯇꯔꯦꯁ ꯂꯩꯌꯦ ꯑꯗꯣ ꯏꯃꯥꯟꯅꯕꯤ ꯑꯃ ꯃꯈꯥꯗ ꯂꯩꯕꯤꯔꯣ ꯎꯁꯣꯏꯊꯤꯕ ꯆꯠꯁꯦ ꯍꯥꯏꯔꯅ ꯃꯥꯅ ꯌꯥꯗꯕ ꯇꯜꯦ ꯇꯂꯦꯗ ꯍꯥꯏꯔꯂ ꯏꯅꯤ ꯃꯥꯇꯦ
ꯑꯗꯨꯒꯨꯝꯕꯗꯤ ꯑꯩꯒꯤ ꯇꯥꯏꯞ ꯅꯠꯇ꯭ꯔꯦ ꯑꯩꯗꯤ ꯏꯟꯇꯔꯦꯁ ꯂꯩꯇꯦ
ꯇꯤ ꯌꯥꯝ ꯆꯠꯅꯤꯡꯉꯦ ꯂꯧꯕꯗꯤ ꯍꯩꯇꯦ ꯑꯗꯨꯕꯨ ꯆꯠꯅꯤꯡꯕꯗꯣ
ꯑꯣ
ꯇꯣꯅꯤꯗꯥ
ꯎꯝ
ꯄꯤꯌꯣꯔ ꯆꯤꯡꯃꯤ ꯅ꯭ꯏꯗꯤ ꯀ꯭ꯔꯤꯔꯥ
ꯆꯤꯡꯃꯤ ꯆꯤꯡꯃꯤ ꯇꯝꯃꯤ ꯃꯌꯥꯝ ꯍꯥꯏ
ꯑ ꯆꯤꯡꯗ ꯆꯠꯂꯒ ꯂꯧꯗ ꯆꯠꯂꯒ ꯊꯕꯛ ꯁꯨꯕꯒꯨꯝꯕꯗꯤꯗꯤ ꯍꯩꯇꯦ ꯑꯗꯨ
ꯁꯨꯄꯔꯐꯥꯏꯟ ꯆꯤꯡꯃꯤꯁꯤꯡꯁ ꯁꯨꯄꯔꯐꯥꯏꯟ ꯆꯥꯏꯌꯦꯕ
ꯍꯥꯏꯌꯦ ꯑꯩꯈꯣꯏ ꯑꯣꯖꯥ ꯑꯃꯅ
ꯁꯤꯁꯤꯡꯃꯤꯁ ꯈꯪꯗꯦ ꯑꯩꯈꯣꯏꯗꯤ ꯑꯥ ꯆꯤꯡꯅ ꯂꯩꯕꯅꯤꯅ ꯂꯣꯀꯦꯜꯒꯤꯅ ꯆꯥꯔ ꯂꯩꯕꯗꯣ
ꯑꯗꯨꯅꯤ
ꯑꯩꯈꯣꯏ ꯆꯤꯡꯅ ꯂꯩ ꯍꯥꯏꯅ ꯑꯗꯨꯅꯤ ꯁꯨꯄꯔꯐꯥꯏꯟꯗꯣ ꯀꯣꯝ ꯑꯥ ꯃꯤꯌꯥꯝ ꯕꯤꯍꯥꯔꯤꯁꯤꯡꯅ ꯆꯥꯕꯅꯦꯕ
ꯎꯝ
ꯑꯩꯈꯣꯏꯕꯨ ꯆꯤꯡꯗ ꯂꯩꯔꯦ ꯍꯥꯏꯅ ꯌꯦꯟꯁꯥꯡꯁꯨ ꯃꯅꯥ ꯃꯁꯤꯡ ꯉꯥꯛꯇ ꯑꯗꯨꯒ ꯆꯦꯡꯁꯨ ꯌꯥꯝ ꯁꯨꯄꯔꯐꯥꯏꯟ ꯆꯥꯒꯗꯕ ꯆꯥꯔꯒ ꯂꯦꯡꯒ ꯇꯧꯕ ꯃꯥꯟꯕ ꯃꯥꯜꯂꯦ ꯃꯣꯏꯅ ꯈꯣꯏꯗꯌꯦ ꯑꯣꯔꯒꯥꯅꯤꯛꯀꯤ ꯆꯦꯡꯗꯒꯤ ꯑꯦꯟꯁꯥꯡꯒꯤ ꯑꯣꯔꯒꯥꯅꯤꯛ ꯉꯥꯛꯇ ꯆꯥꯔꯒ ꯂꯩꯕꯗ ꯃꯣꯏꯅ ꯈꯪꯗꯕ
ꯑꯣꯔꯒꯅꯤ ꯄꯤꯌꯣꯔ ꯑꯣꯔꯒꯅꯤ
ꯎꯝ ꯃꯣꯏꯅ ꯄꯥꯝꯕꯁ ꯆꯦꯛꯈꯥꯏ ꯑꯩꯈꯣꯏ ꯑꯣꯖꯥꯁꯤꯡꯅ ꯄꯥꯝꯕꯁꯦ ꯑꯩꯈꯣꯏ ꯆꯤꯡꯒꯤ ꯌꯦꯟ
ꯎꯝ
ꯑꯗꯨ ꯄꯥꯝꯕꯅꯤ ꯃꯣꯏ ꯚꯦꯀꯦꯁꯟꯒꯨꯝꯕ ꯆꯠꯂꯗꯤ ꯅꯣꯏ ꯆꯤꯡꯒꯤ ꯑꯗꯨ ꯑꯗꯥ ꯄꯨꯔꯛꯑꯣꯀ ꯎꯝ ꯅꯨꯡꯁꯤꯔꯦ
ꯎꯝ
ꯁꯔꯤꯔꯀꯣ ꯌꯥꯝ ꯃꯋꯥꯕꯁ
ꯑꯥ ꯍꯥꯏ ꯍꯥꯏ ꯕꯇꯔꯤ ꯈꯇꯝ ꯍꯥꯏ
ꯅꯪꯒꯤꯔꯍꯣ
ꯅꯠꯇꯗ ꯌꯦꯉꯣꯟꯗ ꯀꯣꯜ ꯇꯧꯖꯝꯅꯦ ꯑꯩ ꯕꯦꯇ꯭ꯔꯤ ꯌꯥꯎꯗ꯭ꯔꯕ ꯑꯩꯒꯤ ꯐꯣꯟ ꯑꯃꯗ ꯒꯨꯗ ꯅꯥꯏꯠ ꯍꯥꯏꯈ꯭ꯔꯕꯅꯦ
ꯑꯣ ꯆꯥꯔꯖ ꯇꯧꯈ꯭ꯔꯣꯅ
ꯆꯁ ꯇ ꯑꯣꯏꯅꯤ
ꯐꯣꯟ ꯀꯌꯥ ꯄꯥꯏ
ꯑꯥ
ꯐꯣꯟꯒꯌꯥ ꯀꯥꯏꯕ꯭ꯔꯥ
ꯐꯣꯟ ꯑꯅꯤ ꯐꯩ ꯑꯃꯅ ꯇꯦꯕ꯭ꯂꯦꯠ ꯂꯥꯏꯔꯤꯛ ꯄꯥꯅꯕ ꯑꯃꯅꯒꯤ ꯀꯣꯜ ꯇꯧꯅꯕ
ꯑꯣ ꯑꯩꯁꯨ ꯇꯦꯕ꯭ꯂꯦꯠꯇꯨ ꯄꯥꯝꯕꯅꯦ ꯗ꯭ꯔꯃꯥ ꯌꯦꯡꯉ
ꯁꯦ ꯀ ꯄꯥꯥꯟ ꯉ ꯍꯥꯏ ꯀꯃꯥꯏꯉ
ꯗ꯭ꯔꯃꯌꯦꯅꯤ ꯂꯗꯦꯇꯅꯦꯗ ꯍꯣꯏ ꯑꯣꯏꯔꯣꯏ ꯑꯣꯏꯔꯣꯏ ꯍꯥꯏꯕꯒꯤ ꯃꯤꯅꯥꯏꯒꯤ ꯊꯕꯛ ꯇꯧꯅꯤꯡꯉꯥꯏ ꯇ꯭ꯔꯦꯅꯤꯡ ꯇꯧꯔꯕꯅꯦ
ꯑꯩꯒꯤ ꯑꯩꯒꯤ ꯇꯧꯕꯅꯤꯗ ꯑꯣꯏꯒꯅꯤꯗ ꯑꯩꯅ ꯑꯗꯨꯝ ꯐꯩꯒ ꯇꯧꯕꯅꯤꯗ
ꯅꯪ ꯐꯥꯒꯤ ꯗꯧꯇ꯭ꯔꯁꯨ ꯑꯩ ꯑꯣꯏꯔꯣꯏ ꯍꯥꯏꯕ ꯑꯩ ꯏꯊꯟꯇ ꯑꯗꯨꯝ ꯈꯪꯖꯔꯒ ꯂꯩꯕꯅꯤ ꯑꯗꯨꯒꯤ ꯃꯤꯅꯥꯒꯤ ꯊꯕꯛꯁꯨ ꯑꯣꯏꯔꯒꯦ ꯍꯥꯏꯅ ꯇ꯭ꯔꯦꯅꯤꯡ ꯇꯧꯔꯤꯁꯤꯅꯦ ꯏꯔꯥ ꯌꯦꯡꯕꯅꯦ ꯅꯦꯛꯁ ꯏꯔ ꯃꯄꯥꯟ ꯆꯠꯂꯗꯤ ꯂꯩꯒꯅꯤ ꯗ꯭ꯔꯃꯥ ꯌꯦꯡꯅꯤꯡꯉ ꯑꯩ
ꯑꯩꯈꯣꯏꯒꯤ ꯅꯦꯠꯋꯥꯛꯁꯤ ꯌꯥꯝ ꯁꯅꯏꯅꯤ ꯉꯁꯤꯦ
ꯀꯔꯤ ꯇꯧꯕ꯭ꯔꯥ ꯁꯤꯗꯗꯤ ꯑꯗꯨꯝ ꯌꯦꯅꯤꯉꯣ ꯅꯨꯡꯉꯥꯏꯅꯣ ꯑꯩ ꯀꯣꯜ ꯇꯧꯗ
ꯍꯜꯂꯣ ꯑꯩꯒꯤ ꯅꯦꯠꯋ ꯑꯁꯤꯅꯁꯤꯁꯦ ꯏꯔꯥꯡ ꯌꯥꯝ ꯇ ꯑꯣꯏꯅ ꯑꯁ ꯁꯥꯎꯅꯤꯡꯉꯤ
ꯅꯪꯒꯤꯁꯨꯗ ꯈꯛꯇ ꯅꯠꯇꯦ ꯃꯤ ꯑꯩꯈꯣꯏꯒꯤ ꯅꯦꯠꯋꯔꯥꯛꯛꯅ ꯅꯠꯇꯦ ꯁꯤ ꯑꯦꯞꯅꯅꯦ ꯃꯣꯏꯒꯤ ꯃꯣꯏꯒꯤꯅ ꯃ
ꯖꯤꯖꯤꯕꯨ ꯀꯝꯄ꯭ꯂꯦꯟ ꯇꯧꯁꯤꯅꯤ
ꯑꯁ ꯀꯝꯄ꯭ꯂꯦꯟ ꯇꯧꯃꯟꯕꯒꯤ ꯃꯥꯗꯣ ꯑꯃ ꯃꯅꯥ ꯀꯣꯡꯗꯣꯏ ꯏ ꯏ ꯇꯥꯔꯒ ꯂꯩꯔꯅꯤ ꯑꯩꯈꯣꯏ ꯀꯩꯝ ꯂꯩꯅꯥꯛꯇ ꯇꯥꯕꯒꯤ ꯍꯥꯏꯕꯤ ꯃꯣꯏꯁꯨ ꯃꯤ ꯌꯥꯝꯕꯅꯤꯅ ꯁꯤ ꯃꯣꯏꯒꯤꯁꯨ ꯁꯔꯚꯔꯗ ꯋꯦꯕꯁꯥꯏꯠꯀꯤ ꯅꯦꯠꯇ ꯐꯖꯅ ꯁ꯭ꯃꯨꯠ ꯑꯣꯏꯅꯤꯡꯉꯥꯏ ꯇꯧꯋꯣ ꯍꯥꯏ
ꯊꯨꯗꯤꯅꯥ ꯇ ꯃꯤ ꯌꯥꯝ ꯍꯟꯗꯛꯁꯦ ꯃꯤ ꯌꯥꯝ ꯄꯥꯏꯕꯅꯤꯅ ꯀꯣꯕꯤ ꯌꯥꯝ ꯕꯦꯔꯥ ꯇꯧꯋꯦ ꯍꯥꯟꯅꯗꯤ ꯐꯥꯔꯁ ꯇꯥꯏꯝꯒꯤꯗꯤ ꯑꯗꯨꯃꯥꯏꯅ ꯇꯧꯅꯤꯦꯅ ꯑꯗꯨꯒꯤ ꯃꯤ ꯑꯃ ꯁꯤꯦꯠꯂꯛꯄꯒꯤ ꯌꯥꯜꯂꯦꯕ ꯇꯨꯒꯦ
ꯔꯣꯖꯤ ꯍꯥꯏꯁꯤ ꯀꯅꯥꯔꯅꯣ ꯁꯤ ꯍꯧꯕꯨꯖꯤꯁꯨ
ꯍ ꯍ
ꯕ꯭ꯂꯦꯛ ꯄꯤꯡ ꯕ꯭ꯂꯦꯛ ꯄꯤꯡꯁꯤ ꯂꯩꯁꯥꯕꯤꯕꯖꯩꯕꯣ
ꯑꯥ
ꯕ꯭ꯂꯦꯛ ꯄꯤꯤꯡ ꯌꯦ ꯂꯩ ꯁꯥꯕꯤꯁꯖ ꯐꯁꯕ ꯑꯃꯁꯁ
ꯍꯣꯏ ꯐꯖꯕꯤꯅꯦ ꯑꯩꯗꯤ ꯂꯩꯁꯥ ꯌꯥꯝ ꯄꯥꯝꯃꯦ
ꯕꯤꯁꯥ
ꯑꯥ
ꯐꯖꯤ ꯍꯧꯖꯤ ꯀꯔꯤꯔ
ꯅꯪ ꯀꯥꯔꯦ ꯄꯥꯝꯕꯔꯥ ꯍꯣꯏ ꯅꯨꯄꯥꯁꯤꯡꯗꯨ ꯖꯤꯅꯤꯕꯨ ꯌꯥꯝ ꯄꯥꯝꯒ ꯂꯩꯈ꯭ꯔꯤꯒꯔꯥ
ꯁꯤꯅꯤꯃꯤꯁꯨ ꯀꯦꯝꯖꯅ
ꯑꯩꯗꯤ ꯍꯥꯎꯏ ꯃꯁ ꯀ꯭ꯌꯨꯠꯇꯤ ꯑꯣꯏꯌꯦ ꯑꯗꯨꯕꯨ ꯀꯁꯤꯔ ꯐꯥꯝ ꯑꯩꯒꯤ ꯇꯥꯏꯞ ꯅꯠꯇꯕ ꯍꯥꯏꯕ ꯃꯥꯜꯂꯦ ꯅꯨꯄꯥꯁꯤꯡꯁꯦ ꯖꯤꯅꯤꯗꯣ ꯌꯥꯝ ꯉꯥ ꯑꯣꯏꯗ꯭ꯔꯔꯤꯜ ꯏꯁꯥ ꯐꯖꯩꯌꯦꯩꯅ
ꯁꯤꯒꯤꯖ ꯅꯤꯁꯥ ꯐꯖꯥꯇ
ꯑ ꯆꯍꯤ
ꯀꯗꯤ
ꯑꯦ ꯑꯂꯁ ꯌꯥ ꯃꯖꯦ ꯋꯥꯁꯨ ꯋꯥ ꯆꯥꯎꯋꯦ ꯑꯗꯨꯒ ꯀꯩꯅꯣ ꯌꯥꯝ ꯇꯦꯂꯦꯟꯇꯦꯠꯁꯨ ꯑꯣꯏꯌꯦ
ꯝ
ꯎꯝ ꯑꯩꯒꯤ ꯏꯃꯥꯟꯅꯕꯗꯤ ꯔꯤꯋꯥꯔꯠ ꯌꯥꯝ ꯐꯪꯉꯤꯅꯦ ꯀꯃꯥꯏꯅ ꯇꯧ ꯇꯧꯕ꯭ꯔꯥ ꯉ ꯅꯍꯥꯟꯃꯨ ꯄꯥꯏꯔꯕ꯭ꯔ ꯑꯁ